ꯑꯧ ꯑꯥ ꯇꯨꯗꯦ
ꯆꯤ ꯇꯥꯎ
ꯇꯥꯏꯌꯦ ꯇꯥꯏ
ꯅꯪ ꯁꯤꯅꯤꯡꯕꯣ ꯍꯥ
ꯀꯥꯎꯕꯨ ꯀꯥꯎꯊꫭꯛ ꯑꯨꯔꯦ
ꯑꯩ ꯅꯨꯡꯁꯤꯔꯤꯅꯤ ꯀꫭ
ꯀꯥꯎꯕꯅꯤꯍꯦ ꯁꫭꯅꯣ ꯀꯩꯗꯧꯔꯝꯃꯤꯅꫭ
ꯌꯦꯛꯔꯝꯕꯅꯦ
ꯖꯤꯞ ꯔꯝꯕꯅꯦ
ꯍꯤꯞꯔꯝꯕꯅꯦꯕ ꯐꯃꯨꯡꯗ ꯎꯝ ꯎꯝ ꯎꯝ
ꯑꯌꯥ ꯑꯩꯗꯤ ꯀꯥꯎꯕꯨ ꯀꯥꯎꯊꯣꯛꯎꯔꯦ
ꯍꯥꯟꯅꯥꯅ
ꯃꯥꯁꯨ ꯈꯨꯃꯛꯏꯌꯦ ꯀꯩꯩ ꯑꯦꯟꯖꯥꯡ ꯆꯥꯒꯦ
ꯀꯥꯡꯁꫭꯏ ꯀꯥꯡꯁꫭꯏ
ꯀꯥꯡꯁꯣꯏ ꯀꯩ ꯀꯥꯡꯁꯣꯏꯅꯣ
ꯕꯦꯟꯗꯦꯝꯅꯦ ꯑꯂꯨꯅꯦ ꯈꯦꯃꯦꯟꯁꯤꯟꯕꯅꯦ
ꯎꯝ ꯑꯩꯗꯤꯕ
ꯑꯩꯗꯤꯕ ꯀꯥꯎꯕꯨ ꯀꯥꯎꯊꯣꯛ ꯎꯔꯦ
ꯌꯥꯔꯦ ꯍꯜꯂꫭ ꯍꯜꯂꯣ
ꯑꯦꯍꯦ ꯁꯧꯕ ꯍꯩꯔꯤꯔ‌ꯣ
ꯍꯩꯇꯔꯗꯤ
ꯁꯥꯎꯕ ꯑ ꯁꯥꯎꯔꯛꯑꯣꯅꯦ ꯑꯩ ꯊꯦꯝꯕꯤꯒꯦ
ꯎꯝꯍꯝ ꯅꯪ ꯑꯩ ꯁꯧꯔꯒ ꯊꯦꯝ ꯍꯩꯔꯣꯏ
ꯀꯩꯒꯤ
ꯍꯩꯕ꯭ꯔꯥ
ꯀꯩꯒꯤꯅꯣꯕ
ꯍꯩꯔꯣꯏ ꯍꯥꯏꯗꯤ ꯍꯩꯔꯣꯏ ꯈꯪꯕ꯭ꯔꯥ
ꯍꯩꯔꯤꯗꯨꯅꯤ
ꯎꯝ꯫
ꯀꯩ ꯑꯦꯟꯖꯥꯡ ꯆꯥꯔꯕꯅꯣꯅꯦ
ꯌꯦꯟ ꯆꯥꯏ
ꯀꯔꯝꯕꯥ ꯌꯦꯡꯅꯣ
ꯕ꯭ꯔꯣꯏꯂꯔ
ꯕꯔꯣꯏꯂꯔ ꯕꯨ ꯌꯦꯟ ꯂꯣ
ꯁꯤꯌꯥ ꯅꯪ ꯑꯩꯈꯣꯏ ꯌꯨꯝꯗ ꯂꯥꯛꯑꯀꯥꯟꯗ ꯄꯤꯖꯒꯦ
ꯑꯩꯗꯤ ꯕꯔꯣꯏꯂꯥꯔ ꯆꯥꯅꯤꯡꯗꯦ ꯑꯩꯗꯤ ꯉꯅꯨ ꯄꯝꯃꯦ ꯉꯥꯅꯨ
ꯍꯣꯏꯅꯦ ꯄꯤꯖꯥꯗꯣꯏꯅꯦ
ꯍꯌꯦꯡ ꯊꯕꯛ ꯆꯠꯇꯣꯏ ꯅꯠꯇ꯭ꯔꯣ
ꯅꯣ ꯍꯌꯦꯡꯗꯤ ꯁꯨꯇꯤꯅꯦ ꯉꯁꯤꯗꯤ ꯊꯦꯡ ꯇꯨꯝꯅꯤ ꯍꯌꯦꯡꯁꯨ ꯄꯨꯡ ꯑꯥ ꯄꯨꯡ ꯕꯥꯔꯣ
ꯅꯪ
ꯍꯥꯥ
ꯉꯥꯁꯤꯗꯤ ꯅꯪ ꯇꯨꯝꯍꯜꯂꯣꯏꯌꯦ
ꯎꯝ ꯇꯨꯝꯍꯟꯅꯨ ꯅꯪ ꯇꯧꯕ ꯂꯣꯏ ꯑꯩ ꯇꯧꯕ ꯈꯪꯕꯔ
ꯎꯝ ꯅꯪ ꯈꯣꯟꯖꯦꯜꯁꯦ ꯑꯉꯥꯡꯒꯤ ꯃꯈꯣꯟ ꯌꯥꯝ ꯃꯥꯟꯕ ꯋꯥꯅꯤ
ꯑꯁꯦꯡꯕꯔꯣ
ꯑꯩꯅ ꯑꯉꯥꯡ ꯃꯥꯟꯅꯤꯡꯉꯥꯏ ꯍꯥꯏꯕꯒꯤꯅꯤ ꯈꯪꯕ꯭ꯔꯣ
ꯎꯝ ꯑꯦ ꯑꯦ ꯑꯁꯦꯡꯕ ꯈꯣꯟꯖꯦꯜ ꯍꯥꯏꯔꯣ
ꯎ ꯍꯥꯏꯔꯛꯀꯦꯀꯣ ꯆꯦꯁ ꯇꯥꯕꯔꯣ
ꯑꯥꯁ ꯑꯁ ꯑꯁ ꯇꯥꯖꯔꯤꯌꯦ ꯑ ꯅꯣꯏꯔꯨꯝꯗꯣ ꯅꯣꯏ ꯅꯪ ꯅꯪ ꯂꯥꯏꯐꯝꯁꯤꯀꯣ
ꯂꯩꯐꯝꯒꯤ ꯃꯤꯡꯗꯤ ꯄꯜꯂꯔꯣꯏꯒꯦꯕꯨ ꯑꯥ ꯀꯩꯅꯣ ꯅꯪꯅ ꯂꯩꯔꯤꯕ ꯌꯨꯝ ꯕꯔꯥꯁꯦ ꯃꯤꯁꯨ ꯌꯥꯝ ꯂꯩꯕ꯭ꯔꯣ
ꯍꯣꯏ ꯃꯤ ꯌꯥꯝ ꯂꯩꯩꯅ
ꯅꯪꯒꯤ ꯀꯥ ꯃꯅꯥꯛꯇꯁꯨ
ꯎꯝ ꯑꯩ ꯄ꯭ꯔꯦꯡ ꯂꯩꯄꯅꯤ
ꯀ꯭ꯔꯤ ꯇꯧꯔꯒ ꯂꯩꯕ꯭ꯔꯥ
ꯈꯪꯗꯦ ꯗꯨꯗꯤ ꯃꯥ ꯃꯥ ꯊꯣꯛꯄ
ꯅꯪꯗꯤ
ꯑꯩꯁꯨ ꯑꯩ ꯊꯣꯛꯄ ꯂꯩꯕ ꯏꯊꯟꯗ ꯋꯥꯔꯤꯁꯨ ꯁꯟꯅꯗꯦ ꯀꯅꯥꯁꯨ ꯃꯤꯡꯁꯨ ꯈꯪꯅꯗꯦ
ꯑꯥ ꯑꯦ ꯆꯍꯤ ꯑꯅꯤꯗꯤ ꯁꯨꯔꯦ ꯍꯥꯏ ꯑꯗꯨꯒ ꯈꯪꯅꯗ꯭ꯔꯤꯕ
ꯈꯪꯅꯥꯗꯦ ꯗꯔꯀꯥꯔ ꯇꯥꯔꯦ ꯑꯩꯁꯨ ꯌꯨꯝꯗ ꯂꯩꯕꯔꯣꯁꯦ ꯗꯦꯗ ꯂꯩꯌꯦ ꯃꯔ꯭ꯛ ꯃꯔꯀꯇ ꯁꯨꯇꯤ ꯂꯩꯕꯁꯨ ꯃꯄꯥꯥꯟ
ꯎꯝ
ꯊꯣꯡ ꯂꯣꯜꯂꯒ ꯑꯗꯨꯝ ꯂꯩ ꯉꯍꯛ ꯕꯣꯔꯤꯡ ꯆꯨꯔꯦ ꯉꯍꯛ ꯚꯔꯦꯟꯗ ꯊꯣꯛꯑꯒ ꯗꯥꯟꯁ ꯇꯧꯊꯣꯛ
ꯏꯃꯨꯡꯗ ꯈꯛꯇꯗꯤ ꯂꯩꯒꯅꯨꯍꯦ ꯌꯦꯅꯥꯎ ꯃꯆꯥ ꯂꯣꯏꯕ ꯗꯨꯃꯥꯏꯟ ꯂꯣꯏꯔꯦꯍꯦ
ꯎꯝ ꯍꯦꯟꯅꯥꯎ ꯑꯃꯥꯏꯅ ꯑꯗꯨꯝ ꯂꯩꯔꯥꯅꯤ
ꯉꯥꯅꯨ ꯈꯨꯨꯅꯨ ꯃꯆꯥ ꯂꯣꯏꯕ ꯑꯗꯨꯃꯥꯏꯅ
ꯍꯣꯔꯦꯡꯋꯤꯟꯣꯗ ꯍꯥ
ꯖꯒꯣꯏ ꯁꯔꯤꯗꯨꯗ
ꯉꯥꯡ ꯃꯔꯛꯇ ꯖꯒꯣꯏ ꯁꯥꯔꯅꯤ ꯆꯥꯅꯤꯡꯗꯗꯤ ꯑꯗꯨꯝ ꯐꯝ ꯂꯩꯕ
ꯨꯔꯅꯤ
ꯏꯟꯇꯔꯦꯁ ꯑꯥꯏꯇꯥꯔꯗꯤ ꯆ
ꯑꯩ ꯅꯣꯡꯃ ꯀꯥꯔꯛꯀꯦ ꯊꯦꯡꯅꯁꯦ
ꯊꯦꯡꯅꯔꯁꯦ ꯊꯦꯡꯅꯔꯁꯦ ꯐꯨꯋꯦ
ꯐꯥꯒꯤ ꯅꯠꯇꯦꯀꯣ ꯁꯦꯔꯤꯌꯁꯅꯦ
ꯑꯩꯁꯨ ꯐꯪꯒꯤ ꯅꯠꯇꯦ ꯁꯦꯔꯤꯁꯅꯦ ꯈꯜꯂꯣ
ꯑꯦꯝ ꯗꯦꯠ ꯁꯔꯤꯌꯥꯁ
ꯄꯁꯨ
ꯈꯨꯗꯥꯡ ꯆꯤꯡꯕꯤꯒꯦ
ꯎꯝ ꯑꯩꯁꯨ ꯅꯪ ꯈꯨꯗꯥꯡ ꯆꯤꯡꯕꯤꯒꯦ
ꯎꯝ ꯃꯁꯤ ꯁꯣꯅꯣꯁꯤꯗꯤ ꯁꯣꯅꯣ ꯆꯨꯕꯤ ꯅꯪꯁꯨꯅꯦ
ꯎꯝ ꯁꯨ꯭ꯋꯥꯏꯗ ꯆꯨꯗ‌ꯦ
ꯆꯨꯑꯦ ꯅꯪ ꯆꯨꯕꯩ ꯑꯩꯁꯨ ꯆꯨꯔꯤꯅꯦ
ꯑꯩ ꯆꯨꯗꯦꯀꯣ
ꯆꯨꯏ ꯆꯨꯏ
ꯆꯨꯗ‌ꯦ-ꯆꯨꯗ‌ꯦ
ꯑꯥ ꯑꯁꯦ ꯒꯣꯟꯃꯩ ꯒꯣꯟꯃꯩ ꯒꯣꯟꯃꯩꯂꯨ ꯁꯦ ꯃꯥ ꯃꯆꯤꯡ ꯌꯝ ꯐꯠꯇꯦ ꯍꯥꯏꯌꯦ
ꯐꯠꯇꯦꯅ ꯁꯥꯎꯕꯨ ꯁꯥꯎꯔꯗꯤ ꯉꯝꯕ ꯉꯝꯗꯕ ꯐꯨꯅꯥꯒꯅꯤ
ꯑꯦ ꯑꯩꯗꯤ ꯗꯥꯀꯥꯔ ꯇꯥꯗꯦ
ꯑꯩꯁꯨ ꯗꯔꯀꯥꯔ ꯇꯥꯗꯤ ꯍꯦ ꯉꯝꯅꯤꯉꯥꯏ ꯐꯨꯔꯛꯀꯅꯤ
ꯐꯨꯗꯔꯛꯇꯨꯢꯅꯦ ꯑꯗꯨꯗꯤ ꯍꯦꯟꯃꯟꯗ꯭ꯔꯣ
ꯑꯩꯗꯤ ꯌꯥꯗꯦ ꯍꯥꯏꯔꯗꯤ ꯌꯥꯗꯦ ꯌꯥꯗꯕ
ꯎꯝ ꯅꯆꯤꯟ ꯅꯅꯥꯎ ꯇꯔꯦꯠ ꯍꯥꯏꯕ ꯅꯠꯇ꯭ꯔꯣ
ꯌꯦꯠ
ꯏꯃꯥ ꯕꯕꯥꯗꯤ ꯁꯨꯅ ꯂꯩꯔꯤꯀꯣ ꯑꯝ ꯑꯗꯨꯗꯤ ꯂꯨꯅ ꯇꯧꯕꯤꯌꯣ
ꯎꯝ ꯅꯪꯗꯤ ꯁꯨꯅ ꯂꯩꯔꯤꯕꯣ
ꯈꯣꯢ ꯕꯥ ꯂꯩꯇꯦ
ꯀꯩꯒꯤꯅꯣ
ꯂꯥꯁ ꯏꯌꯥꯔ ꯂꯩꯈꯤꯗꯕꯅꯦ
ꯑꯗꯣ ꯀꯩ ꯇꯧꯕꯒꯤꯔꯣ ꯅꯥꯕꯒꯤꯔꯣ
ꯍꯣꯏ ꯍꯥꯔꯠ ꯄꯦꯁꯦꯟꯅꯦ
ꯑꯣ
ꯈꯨꯗꯥꯛꯇꯅꯤꯗ
ꯑꯣ
ꯈꯨꯗꯛꯇ ꯂꯩꯈꯤꯗꯕ
ꯅꯨꯡꯗꯥꯔꯣ ꯅꯨꯡꯊꯤꯜꯗꯥꯔꯣ
ꯎꯝ ꯑꯩ ꯋꯥꯔꯤ ꯍꯥꯏꯕꯤꯒꯦ ꯑꯩꯈꯣꯏ ꯕꯥ ꯂꯩꯇꯕꯒꯤ ꯃꯑꯣꯡꯗꯣ ꯁꯤ ꯇꯧꯕꯅꯦ ꯏꯃꯥꯒ ꯑꯩꯒ ꯑꯩꯒꯤ ꯀꯥꯖꯤꯟ ꯑꯃꯒ ꯑꯩꯈꯣꯏ ꯑꯍꯨꯝꯁꯦ
ꯎꯝ
ꯂꯧ ꯆꯤꯡ ꯂꯧꯗ ꯏꯤꯡꯒꯣꯜ ꯁꯨꯕ ꯆꯠꯄ
ꯎꯝ
ꯑꯩꯈꯣꯏ ꯕꯥꯅ ꯌꯨꯝ ꯂꯩꯍꯧꯕ
ꯎꯝ
ꯂꯩꯍꯧꯕꯁꯦ ꯅꯇꯧꯕ ꯃꯥꯁꯤ ꯑꯥ ꯗꯥꯏꯔꯤꯌꯥ ꯇꯧꯕꯗꯣ
ꯎꯝ
ꯃꯄꯨꯞ ꯅꯥꯏ ꯍꯥꯏꯅ ꯑꯗꯣ ꯑꯅꯤ ꯑꯍꯨꯝꯂꯛ ꯇꯧꯔꯦ
ꯎꯝ
ꯇꯧꯔꯒ ꯅꯨꯡꯁꯤꯠ ꯂꯩꯕ ꯖꯥꯠꯂꯥ ꯍꯥꯏꯔꯒ ꯆꯦꯛ ꯇꯧꯔꯦ ꯅꯨꯡꯁꯤꯠꯁꯨ ꯂꯩꯇꯕꯀꯣ ꯑꯗꯨꯗ ꯏꯃꯥꯁꯦ ꯍꯥꯟꯅ ꯊꯥꯈ꯭ꯔꯦ ꯌꯨꯝꯗ
ꯎꯝ
ꯂꯧꯗꯒꯤ ꯑꯗꯨ ꯊꯥꯈꯤꯕ ꯃꯇꯨꯡꯗ ꯍꯣꯁꯄꯤꯇꯥꯜ ꯑ ꯑꯁꯤ ꯑꯥ ꯑꯩꯈꯣꯏ ꯍꯣꯁꯄꯤꯇꯥꯜ ꯑꯃ ꯂꯩꯌꯦꯕꯀꯣ ꯁꯤꯗꯗꯤ ꯌꯦꯡꯕ ꯉꯝꯗꯧ ꯃꯥꯟꯗꯦ ꯕꯤꯁꯅꯨꯄꯨꯔ ꯄꯨꯈꯠꯂꯣ ꯍꯥꯏꯔꯦ ꯕꯤꯁꯅꯨꯄꯨꯔ ꯄꯨꯈꯠꯂꯦꯀꯣ ꯑꯗꯨꯒꯤ ꯃꯇꯨꯡꯗ ꯕꯤꯁꯅꯨꯄꯨꯔꯁꯤꯗ ꯑꯥ ꯍꯥꯐ ꯑꯦꯟ ꯑꯋꯥꯔꯃꯨꯛ ꯂꯩꯔꯦ
ꯎꯝ
ꯄꯨꯡꯈꯥꯏꯃꯨꯛ ꯂꯩꯔꯕ ꯃꯇꯨꯡꯁꯤꯗ ꯑꯩꯈꯣꯏꯁꯨ ꯑꯩꯁꯨ ꯈꯨꯗꯛꯇ ꯌꯨꯝ ꯀꯨꯝꯂꯛꯈ꯭ꯔꯦ ꯑꯗꯨ ꯃꯇꯝꯗꯣ ꯕꯤꯁꯅꯨꯄꯨꯔ ꯄꯨꯈꯥꯏꯈꯨꯅꯧ ꯍꯥꯏꯕ ꯃꯇꯨꯡꯗ ꯑꯗꯨꯃꯥꯏ ꯇꯧꯔꯒ ꯍꯣꯁꯄꯤꯇꯥꯜ ꯕꯤꯁꯅꯨꯄꯨꯔ ꯍꯣꯁꯄꯤꯇꯥꯜ ꯍꯦꯛ ꯌꯥꯎꯔꯒ ꯑꯁꯤꯗꯤ ꯁꯤꯦꯔꯤꯌꯥꯁ ꯑꯣꯏꯔꯛꯑꯦ ꯃꯔꯝꯗꯤ ꯔꯤꯝꯁꯇ ꯄꯨꯈꯠꯇꯕ ꯄꯨꯈꯠꯂꯣ ꯄꯥ ꯑꯁꯤ ꯅꯪꯗꯤꯀꯦ ꯀꯦꯄꯥꯁꯤꯇꯤ ꯂꯩꯇ꯭ꯔꯦ ꯍꯥꯏꯔꯛꯄ ꯀꯣ
ꯎꯝ
ꯑꯗꯨꯣꯟꯗ ꯔꯤꯦꯝꯁꯇꯨ ꯄꯨꯈꯠꯂꯦ ꯔꯤꯦꯝꯁ ꯄꯨꯈꯠꯂꯒ ꯈꯔ ꯐꯥꯏꯕꯀꯣ ꯈꯔꯥ ꯐꯛ ꯍꯒꯠꯂꯦ ꯑꯗꯨꯗ ꯗꯣꯛꯇꯔꯁꯤꯡꯅ ꯑꯁꯤꯗꯤ ꯈꯨꯠꯀꯤ ꯄꯜꯁꯇ ꯎꯝ ꯈꯨꯠꯀꯤ ꯄꯜꯁ ꯇꯥ ꯄꯥꯎ ꯆꯠꯇꯔꯦ
ꯎꯝ
ꯑꯗꯨꯅ ꯑꯥꯏ ꯁꯤ ꯁꯤ ꯌꯨꯗ ꯄꯨꯁꯤ-ꯄꯨꯁꯤꯜꯂꯁ‌ꯦ ꯍꯥꯏꯕꯗꯨꯗ ꯈꯨꯗꯛꯇ ꯄꯨꯁꯤꯜꯂꯦ
ꯎꯝ
ꯑꯗꯨꯗ ꯄꯨꯡꯈꯥꯏꯃꯨꯛ ꯂꯩꯔꯒ ꯀꯩ ꯍꯥꯏꯖꯤꯔꯥ ꯁꯣꯔ ꯍꯣꯟꯕ ꯉꯝꯂꯛꯇꯕꯀꯣ
ꯎꯝ
ꯑꯩꯒꯤ ꯍꯤꯗꯥꯛ ꯂꯧꯔꯨꯕ ꯃꯇꯥꯡꯗꯨꯗ ꯑꯩꯈꯣꯏ ꯏꯂꯦꯛꯇ꯭ꯔꯤꯛ ꯁꯣꯛ ꯄꯤꯕꯗꯣ ꯊꯕꯥꯛꯇ ꯀꯩꯅꯣ ꯄꯤꯕꯗꯨ ꯈꯪꯉꯦꯗꯅ
ꯈꯪꯉꯦ
ꯑꯗꯨꯗꯣ ꯄꯤꯔꯝꯃꯦ ꯑꯩ ꯍꯤꯗꯥꯛ ꯂꯧꯔꯨꯔꯕ ꯃꯇꯨꯡꯗ ꯍꯜꯂꯛꯄꯗ ꯑꯗꯨꯗꯣ ꯄꯤꯔꯝꯈ꯭ꯔꯦ
ꯎꯝ
ꯑꯁ ꯑꯗꯨ ꯃꯇꯨꯡꯗ ꯑꯗꯨꯝ ꯂꯩꯈꯤꯗ꯭ꯔꯕꯅꯤꯗ
ꯀꯣꯗꯥꯛ ꯅꯅꯥꯔ ꯀꯣꯗꯥꯛ ꯀ ꯁꯤꯕ
ꯎꯝ ꯑꯩꯒꯤ ꯕꯥ‌꯭ꯔꯠꯗ‌ꯦꯗꯅꯦ ꯑꯩꯒꯤ ꯏꯄꯣꯛ ꯅꯨꯃꯤꯠꯇꯒꯤꯅꯦ
ꯎꯝ
ꯌꯥꯝ ꯅꯨꯡꯁꯤꯕ ꯋꯥꯔꯤꯅꯤ
ꯎꯝ ꯍꯧꯖꯤꯛꯇꯤ ꯏꯃꯥꯒ ꯑꯩꯒ ꯑꯩꯈꯣꯏ ꯑꯅꯤꯇ ꯉꯥꯏꯔꯦ
ꯑꯝ ꯅꯣꯏꯣꯏ ꯅꯣꯏ ꯅꯣꯏ ꯀꯨꯟꯗꯥ ꯑꯀꯣꯏ ꯎꯝ ꯅꯠꯇꯦ ꯅꯠꯇꯦ
ꯅꯣꯏ ꯅꯣꯏ ꯅꯣꯏ ꯑꯌꯥꯝꯕ ꯂꯩ ꯍꯥꯕꯅꯇꯔ‌ꯣ
ꯑꯩꯈꯣꯏ ꯏꯌꯥꯝꯕ ꯍꯥꯏꯁꯦ ꯑꯩꯒꯤ ꯀꯖꯤꯟꯅꯦ
ꯄꯣꯛꯃꯤꯟꯅꯕꯅꯦ ꯀꯅꯥꯁꯨ ꯂꯩꯇꯦ
ꯑꯍꯣꯏ ꯏꯆꯦ ꯈꯛꯇꯅꯦ ꯏꯆꯦꯗꯨ ꯌꯨꯝ ꯄꯥꯟꯈ꯭ꯔꯦ
ꯎꯝ
ꯃꯆꯥ ꯑꯅꯤ ꯁꯨꯔꯦ ꯁ꯭ꯀꯨꯜ ꯀꯥꯔ ꯂꯩꯔꯦ
ꯎꯝ ꯍ ꯅꯪꯗꯤ ꯅꯆ ꯀꯌꯥ ꯁꯨꯔꯕ
ꯍꯥ
ꯅꯪꯗꯤ ꯅꯆꯥ ꯀꯌꯥ ꯁꯨꯔꯋ‌ꯦ
ꯑꯗꯨꯗꯤ ꯍꯦꯟꯖꯤꯟꯃꯟꯗ꯭ꯔꯣ ꯅꯅꯥꯆꯤꯟꯗꯣ ꯊꯣꯝꯖꯤꯜꯂꯛꯎꯔꯣ
ꯑꯅꯤ ꯁꯨꯔꯕ‌ꯣ ꯑꯍꯨꯝ ꯁꯨꯔꯕ ꯃꯔꯤ ꯁꯨꯔꯕ ꯃꯉꯥ ꯁꯨꯔ ꯇꯔꯥ ꯁꯨꯔꯕ
ꯃꯃꯥ ꯑꯣꯏꯕ ꯅꯪꯅ ꯈꯜꯂꯣꯗꯅ
ꯎꯝ
ꯀꯂꯤꯅꯣ ꯈꯪꯗꯦ ꯅꯆꯥ ꯀꯌꯥ ꯁꯨꯔꯕ ꯍꯪꯖꯤꯜꯂꯛꯏꯦ
ꯑꯩꯗꯤ ꯃꯃꯥ ꯅꯠꯇꯦꯅ
ꯑꯝ ꯃꯃꯥ ꯑ‌ꯣꯏꯍꯜ ꯂꯗ‌ꯣꯏ ꯅ‌ꯦ
ꯑ‌ꯦ
ꯎꯝ ꯅꯪ ꯐꯣꯠ ꯀꯌꯥꯅꯣ
ꯐꯣꯠ ꯂꯩꯇ‌ꯦ
ꯐꯨꯇ ꯀꯌꯥꯅ‌ꯣ ꯍꯥꯏꯌ‍ꯣ
ꯀꯥꯏꯕ ꯍꯣ ꯑꯩ ꯌꯥꯝ ꯇ‌ꯦꯜꯂ‌ꯦ ꯑꯩꯒꯤꯗ ꯂꯩ